ꯎꯝ ꯑꯞ
ꯎꯝ ꯇꯥꯏ ꯇꯥꯏ ꯁꯦꯡꯅ ꯇꯥꯕ꯭ꯔꯣ
ꯇꯥꯏꯌꯦ
ꯅꯣꯏ ꯃꯤ ꯃꯤ ꯀꯌꯥ ꯂꯩꯕ꯭ꯔꯣ
ꯎꯝ ꯂꯩꯕꯒ ꯆꯟꯗꯦ
ꯇꯨꯝꯕꯗꯤ ꯀꯃꯥꯏ ꯇꯨꯝꯒꯦ ꯅꯣꯏ ꯃꯈꯥꯗ ꯇꯨꯝꯕꯔꯣ
ꯎꯝ
ꯍꯥ ꯇꯥꯕ꯭ꯔꯣ ꯍꯜꯂꯣ ꯇꯥꯕ꯭ꯔꯣ ꯍꯜꯂꯣ